ꯕꯨ ꯅꫭꯡꯆꯨꯒ ꯆꯝꯐꯨꯠꯀ ꯑꯅꯪꯗꯤ ꯎ ꯅꯪ ꯀꯩꯗꯧꯔꯤ ꯎꯝ
ꯕꯣꯜ ꯌꯦꯡꯗꯣꯏꯔꯣ
ꯇꯧꯅꯤ ꯇꯝꯔꯨꯝ
ꯄꯨꯡ ꯀꯌꯥꯗꯥꯏ ꯇꯧꯗꯨꯅꯣ
ꯑꯍꯨꯝ ꯃꯈꯥꯏ
ꯑꯩꯖꯨ ꯑꯍꯨꯝ ꯃꯈꯥꯏꯗ
ꯎꯝ
ꯊꯥꯗꯣꯛꯄꯗꯤ ꯄꯨꯡ ꯀꯌꯥ ꯊꯥꯗꯣꯛꯇꯣꯏꯕ
ꯈꯪꯗꯦ
ꯕꯣꯟ ꯁꯥꯟꯅ ꯆꯠꯅꯤ
ꯑꯈꯣꯏ ꯏꯃꯥꯟꯅꯕ ꯂꯨꯋꯥꯡ ꯉꯝꯄꯥꯅ ꯑꯃ ꯂꯩ ꯑꯗꯨꯒꯤ ꯕꯣꯟꯗꯣ ꯁꯥꯟꯅꯗꯣꯏꯅꯦ
ꯎꯝ ꯄꯥꯔꯤꯕꯣ ꯃꯥꯏꯗꯨꯕꯨ ꯑꯅꯧꯕ ꯑꯃ ꯂꯩ ꯌꯤꯟꯖꯤꯂꯣ
ꯃꯥꯒꯤ ꯀꯣꯕꯔ ꯑꯉꯧꯕꯖꯤ ꯂꯣꯏ ꯇꯠꯂꯦ
ꯑꯣ ꯊꯣꯛ ꯑꯣꯏ ꯍꯥꯏꯕ ꯐꯖꯅꯕ ꯋꯥꯡꯉꯦꯍꯦ ꯍꯥꯏ ꯇꯨ ꯏꯔꯣꯟꯗꯣ ꯄꯥꯝꯗꯦ ꯃꯇꯝꯅꯤ ꯎꯝ ꯎꯝ
ꯍꯂꯣ
ꯍꯜꯂꯣ ꯀꯩ ꯏꯟꯖꯥꯡ ꯆꯥꯔꯒꯦ
ꯁꯤꯡꯖꯨꯒ ꯆꯝꯐꯨꯠꯀ
ꯁ꯭ꯋꯥꯏꯖꯦ ꯁꯥꯕꯅ ꯌꯥꯗ꯭ꯔꯦ ꯎ ꯋꯥꯖꯤꯒ ꯀꯣꯛꯊꯣꯛꯃꯟꯗꯅ ꯀꯨꯀꯤꯖꯤꯅ ꯀꯤꯖꯦ ꯂꯥꯛꯇ꯭ꯔꯤ ꯀꯥꯟꯗꯗꯤ ꯎꯖꯦ ꯌꯥꯝ ꯐꯔꯝꯕꯅꯦ ꯎ ꯋꯥꯒꯖꯦ ꯌꯥꯝ ꯍꯧꯔꯝꯕꯅꯦ ꯍꯧꯖꯤꯛꯇꯤ ꯍꯧꯒꯤꯗ꯭ꯔꯦ ꯎꯖꯤꯅꯤꯅ ꯗ꯭ꯔꯛ ꯂꯂꯣꯟꯗꯅ ꯑꯗꯨ ꯇꯧꯗꯅ
ꯎꯝ
ꯅꯣꯏ ꯑꯗꯥꯏꯗꯤ ꯁꯥꯗ꯭ꯔꯣ
ꯁꯥꯔꯦ ꯆꯞ ꯃꯥꯟꯅꯩꯗ ꯁꯥꯕꯕꯨ ꯁꯥꯕꯅ ꯍꯦꯟꯅ ꯅꯝꯃꯦ ꯏꯪꯕꯒꯤ ꯁꯔꯨꯛꯇꯤ ꯑꯃꯇ ꯌꯥꯎꯗ꯭ꯔꯦ
ꯉꯁꯥꯏꯉꯩꯗꯤ ꯅꯨꯡꯁꯥꯥꯖꯦ ꯁꯥꯔꯝꯗꯕꯅꯦ ꯍꯧꯖꯤꯛꯇꯤ ꯅꯨꯡꯁꯥꯥꯖꯦ ꯁꯥꯒꯠꯂꯦ
ꯎꯝ ꯑꯗꯨꯝ ꯀꯩ ꯁꯥꯒꯠꯂꯦ ꯑꯋꯥ ꯊꯕꯤꯖꯦ ꯐꯖꯅ ꯆꯥ ꯌꯥꯔꯅꯤ ꯐꯖꯅ
ꯍꯣꯔꯦꯟꯗꯤ ꯁꯤꯡꯖꯨ ꯇꯧꯖꯤꯔꯣ
ꯇꯎꯔꯣꯏꯗ ꯉꯁꯥꯏ ꯆꯥꯒꯤꯕꯗ ꯉꯥꯏꯔꯤꯝꯅ ꯆꯥꯅꯤꯡꯗꯦ
ꯅꯤꯛ ꯅꯣꯏ ꯑꯗ꯭ꯋꯥꯏꯗ ꯀꯔꯤ ꯀꯔꯤꯒ ꯄꯥꯟꯒꯦ
ꯑꯗꯨꯏ
ꯅꯣꯏ ꯑꯗ꯭ꯋꯥꯏꯗ ꯀꯔꯤ ꯀꯔꯤ ꯄꯥꯟꯒꯦ ꯍꯥꯏꯕ
ꯀꯩꯅꯣ ꯄꯥꯟꯕꯕꯨ ꯍꯩꯅꯧꯅꯦ ꯄꯨꯟꯗꯣꯟꯖꯨ ꯄꯥꯂꯦ ꯑꯗꯨ ꯑꯋꯥꯊꯕꯤꯁꯨ ꯄꯥꯂꯦ ꯃꯥꯜꯍꯩꯖꯨ ꯅꯨꯡꯉꯥꯏꯗꯦꯗ ꯅꯣꯕꯥꯞꯀ ꯍꯣꯏ ꯅꯣꯏꯒꯤꯗꯨꯗꯗꯤ
ꯑꯩꯈꯣꯏꯗꯗꯤ ꯑꯩꯈꯣꯏ ꯁ꯭ꯋꯥꯏꯗꯗꯤ ꯑꯥ ꯀꯔꯤ ꯑꯋꯥꯊꯕꯤ ꯄꯥꯥꯜꯂꯤ ꯍꯩꯈꯥꯁꯨ ꯄꯥꯜꯂꯤ ꯍꯩꯈꯥꯗꯤ ꯄꯥꯟꯕꯨ ꯄꯥꯟꯗꯦꯗ ꯍꯧꯕꯗ ꯉꯥꯏꯔꯤ ꯄꯤꯛꯇ꯭ꯔꯨ ꯄꯤꯛꯏ ꯍꯩꯅꯧ ꯄꯥꯜꯂꯦ ꯅꯣꯕꯥꯞꯁꯨ ꯄꯥꯜꯂꯦ ꯅꯣꯕꯥꯞ ꯃꯨꯟꯗꯧꯔꯦ ꯍꯧꯖꯤꯛ ꯅꯣꯕꯥꯞ ꯑꯃꯥꯃꯝꯗꯤ ꯃꯨꯟꯕꯥ ꯍꯧꯔꯦ ꯍꯩꯀ꯭ꯔꯨꯁꯨ ꯍꯩꯀ꯭ꯔꯨ ꯍꯨꯖꯤꯛ ꯄꯥꯟꯗ꯭ꯔꯤ ꯀꯩꯅꯣꯁꯨ ꯄꯥꯜꯂꯦ ꯃꯥꯜꯍꯩꯁꯨ ꯄꯥꯜꯂꯦ ꯄꯨꯡꯗꯣꯟꯁꯨ ꯄꯥꯜꯂꯦ ꯑꯗꯒꯤꯗꯤ ꯆꯝꯄꯔꯥꯗꯨ ꯍꯧꯋꯤ ꯆꯝꯄ꯭ꯔꯥꯗꯤ ꯄꯥꯜꯍꯧ ꯄꯥꯟꯗ꯭ꯔꯤ꯫
ꯎꯝ
ꯑꯣ
ꯅꯪ ꯀꯩꯑꯦꯟꯖꯥꯡ ꯆꯔꯕꯥ꯫
ꯍꯥ
ꯀꯩ ꯍꯦꯟꯖꯥꯪ ꯇꯔꯒꯦ꯫
ꯍꯋꯥꯏ ꯆꯥꯔꯦ꯫
ꯇꯨꯏꯁꯟ ꯄꯨꯡ ꯀꯌꯥ ꯆꯠꯇꯣꯏꯅꯣ꯫
ꯀꯔꯤ ꯍꯥꯏꯕꯅꯣ ꯇꯥꯗ꯭ꯔꯦ꯫
ꯇꯨꯏꯁꯟ ꯄꯨꯡ ꯀꯌꯥ ꯆꯠꯇꯣꯏꯅꯣ꯫ ꯇꯨꯏꯁꯟ ꯄꯨꯡ ꯀꯌꯥ ꯆꯠꯇꯣꯏꯅꯣ꯫
ꯄꯨꯡ ꯑꯍꯨꯝꯃꯈꯥꯏꯗ ꯅꯣꯏꯗꯤ ꯄꯨꯡ ꯀꯌꯥꯗ ꯆꯠꯇꯣꯏꯅꯣ꯫
ꯑꯈꯣꯏꯗꯤ ꯑꯍꯨꯝꯃꯈꯥꯏ ꯇꯕꯗꯩꯩ ꯒꯌꯥꯇꯥ ꯑꯗꯨꯝ ꯂꯩ ꯌꯥꯔꯦ ꯁ꯭ꯋꯥꯏꯗ
ꯑꯩꯈꯣꯏꯒꯤ ꯄꯨꯡ ꯑꯍꯨꯝ ꯃꯈꯥꯏꯗꯒꯤ ꯆꯠꯂꯒ ꯄꯨꯡ ꯃꯉꯥꯗ ꯊꯥꯔꯛꯑꯦ ꯅꯣꯏꯗꯤ ꯄꯨꯡ ꯀꯌꯥ ꯊꯥꯏ
ꯈꯪꯗꯦ꯫
ꯍꯣꯔꯦꯟꯗꯤ ꯁꯤꯡꯖꯨ ꯃꯨꯛꯕꯥꯡ ꯇꯧꯖꯤꯔꯣ꯫
ꯈꯪꯗꯦ꯫
ꯀꯨꯏꯔꯦ ꯉꯥꯅꯨꯒꯗꯣ ꯑꯝꯇꯪ ꯀꯪꯅ ꯉꯧꯔꯒ ꯆꯥꯔꯗꯤ ꯍꯥꯎꯅꯤꯗ
ꯍꯥꯎꯅꯤ ꯑꯋꯥꯊꯕꯤꯖꯤꯒ ꯆꯨꯖꯥꯛꯁꯦ ꯐꯖꯅ ꯄꯥꯜꯂꯦ꯫ ꯆꯝꯄ꯭ꯔꯁꯤꯁꯨ ꯍꯧꯕꯗꯤ ꯍꯧꯅꯤ ꯄꯥꯟꯕꯗꯤ ꯍꯧꯗ꯭ꯔꯤ ꯍꯟꯇꯛꯇꯤ ꯁꯨꯛꯄꯥꯟ ꯄꯥꯟꯗꯔꯦ꯫ ꯅꯨꯡꯁꯥꯥꯁꯤ ꯌꯥꯛꯏꯍꯦ ꯉꯥꯁꯤꯗꯤ꯫
ꯑꯣꯛ ꯊꯣꯡꯕꯗꯒꯁꯦ꯫ ꯆꯝꯄ꯭ꯔꯥ ꯃꯍꯤꯒ ꯍꯩꯖꯤꯜꯂꯒ ꯆꯥꯕꯖꯤ ꯑꯁ ꯍꯥꯎꯕꯅꯤꯍꯦ꯫ ꯃꯗꯨꯒꯤ ꯃꯍꯥꯎꯗꯨꯗꯤ꯫
ꯍꯥꯎꯇꯦꯗꯥ ꯀꯔꯥꯏꯗꯩꯩ ꯍꯥꯎꯕꯅꯣ꯫
ꯑꯩꯉꯣꯟꯗꯗꯤ ꯍꯩꯅꯩꯗ꯫
ꯑꯩꯉꯣꯟꯗꯥꯗꯤ ꯍꯥꯎꯇꯦ꯫ ꯍꯥꯎꯖꯨ ꯍꯥꯎꯇꯦ꯫
ꯁꯟꯒꯁꯤꯅ
ꯐꯖꯅꯗꯤ ꯆꯥꯎꯔꯦ ꯀꯣꯕꯤꯃꯁꯣꯏꯖꯨ ꯐꯖꯅꯥ ꯄꯥꯜꯂꯦ꯫
ꯃꯃꯤꯡꯗꯣ ꯀꯩꯅꯣ ꯀꯥꯎꯒ꯭ꯔꯦꯅꯦ ꯀꯣꯔꯣꯅꯥ ꯀꯣꯔꯣꯅꯥ ꯀꯃꯤꯅꯤꯠ ꯖꯣꯟ ꯍꯥꯏꯕꯅꯤ ꯑꯗꯨꯒꯤ ꯍꯣꯇꯦꯜ ꯃꯃꯤꯡꯗꯣ꯫ ꯑꯗꯨꯗꯥ ꯁꯨꯅ ꯂꯣꯏ ꯐꯪꯕꯅꯦ ꯑꯆꯥꯔ ꯑꯗꯒꯤ ꯀꯗꯤ ꯑꯇꯩ ꯑꯇꯩꯅ ꯄꯣꯠꯂꯝ ꯆꯤꯡꯕ ꯂꯣꯏ ꯐꯪꯕꯅꯤ꯫
ꯊꯣꯡꯕꯗꯨ ꯐꯖ ꯍꯟꯗꯪꯗꯤ ꯏꯁꯤꯡ ꯑꯗꯨꯝ ꯏꯁꯤꯡ ꯑꯗꯨꯅ ꯈꯔ ꯔ ꯄꯗꯔꯗꯤ꯫ ꯎꯂꯨꯗ ꯐꯖꯅ ꯃꯨꯂꯥꯗ ꯊꯠꯅꯩꯗ ꯐꯖꯅ ꯆꯥ ꯌꯥꯅꯕ ꯗꯤ ꯑ
ꯁꯣ ꯑꯩ ꯊꯦꯕꯨꯡ ꯅꯝꯗꯅ ꯌꯥꯎꯗ꯭ꯔ ꯃꯟꯇꯔꯤ ꯃꯟꯇ꯭ꯔꯤ꯫
ꯎꯝ ꯃꯥꯉ ꯈꯔ ꯐ ꯀ ꯂ ꯃꯔꯔ ꯑ ꯑ
ꯅꯪ ꯍꯌꯦꯡ ꯕꯣꯟ ꯁꯥꯟꯅꯕ ꯊꯣꯛꯂꯛꯑꯣꯏꯗ꯭ꯔꯣ
ꯊꯣꯛ ꯑꯣꯏ
ꯑꯌꯨꯛꯇ ꯊꯣꯛꯑꯣꯏꯗꯕ
ꯑꯣꯏ ꯕꯣꯟ ꯌꯦꯪꯗꯣꯏꯅꯦ
ꯎꯝ ꯑꯌꯨꯛꯇ ꯑꯥꯔꯖꯦꯟꯇꯤꯅꯥꯒ ꯀꯩꯒꯤꯅꯣ ꯇꯥꯕꯗꯣ
ꯂꯩꯂ
ꯎꯝ ꯁ꯭ꯋꯤꯖꯔꯂꯦꯟꯗꯣ ꯈꯔꯗꯤ ꯑꯗꯨꯝ ꯍꯩꯕꯅꯤꯅꯦ
ꯍ
ꯑꯗꯨꯝ ꯍꯥꯏꯔꯝꯒꯅꯤꯗ
ꯎꯝ
ꯎ
ꯁꯥ ꯍꯥꯏ ꯍ ꯎꯝ ꯇꯔꯁꯤ ꯖꯅ ꯋꯥꯉꯣꯏ ꯍ ꯎꯏꯁꯨꯉ ꯄ ꯐꯥꯜ ꯍꯥꯎꯕꯤ ꯁꯥꯔꯦ ꯍꯥꯎꯗꯕ ꯂꯄꯨ ꯂꯄꯨ ꯍꯂꯣꯗ ꯐꯔꯛꯦꯗ ꯅ ꯆꯕ ꯀꯎ ꯌꯥꯕ
ꯑꯗꯨꯅ ꯉꯁꯥꯏ ꯂꯥꯛꯄ ꯅꯃꯥꯟꯅꯕꯗꯨꯣ ꯀꯔꯤ ꯃꯃꯤꯡ ꯀꯧꯒꯦ
ꯎꯝ ꯍꯥꯏ ꯍꯥꯏꯗ
ꯏꯗꯔꯒꯥꯏꯖ ꯃꯃꯤꯡ ꯑꯝꯇ ꯍꯥꯏꯔꯧꯅꯦ ꯃꯃꯤꯡ ꯈꯪꯅꯤꯡꯉꯤꯅꯦ
ꯍꯥꯏ ꯕꯥ ꯌꯥꯗꯦ
ꯀꯩ ꯂꯝꯗꯣꯏꯩꯅꯣ
ꯅꯅ ꯃꯒ ꯐꯥꯎꯅ ꯍꯥꯏꯖꯦ ꯃ ꯎꯝ
ꯅꯪ ꯉꯁꯥꯏ ꯆꯠꯂꯤꯗꯣ ꯕꯣꯣꯟ ꯁꯥꯟꯅꯕ ꯆꯠꯂꯤ ꯅꯠꯇ꯭ꯔꯣ
ꯃꯠꯇꯦ
ꯀꯩꯗꯣ ꯕ
ꯆꯣꯟ ꯆ
ꯎꯝ ꯃꯣꯏꯒꯤ ꯇꯞꯀꯗꯨꯔꯠꯇ꯭ꯔꯣ
ꯆꯪꯗꯦ
ꯅꯣꯏ ꯅꯃꯥꯟꯅꯕ ꯑꯉꯥꯟꯕꯗꯨꯗꯤ ꯌꯥꯎꯗ꯭ꯔꯣ
ꯑ
ꯌꯥꯧꯋ
ꯎꯝ
ꯀꯥꯏ ꯆꯜꯂꯅꯨꯡꯦ
ꯃꯥꯅ ꯁꯨꯝ
ꯎ ꯑꯩꯈꯣꯏ ꯁꯥꯏꯁꯦ ꯊꯩꯕꯣꯡ ꯃꯅꯝꯁꯤꯅ ꯌꯥꯗ꯭ꯔꯦ ꯍꯦꯛꯄꯨ ꯍꯦꯛꯇ꯭ꯔꯦ ꯆꯥꯟꯅꯤ ꯆꯤꯡꯅꯤꯡꯕꯅ ꯉꯥꯎꯔꯦ ꯑꯗꯗꯤ
ꯑꯩꯁꯥꯏ ꯆꯤꯡꯗꯨꯊꯨꯅꯤꯅ ꯃꯤꯁꯥꯅ ꯌꯥꯗꯦ ꯇꯝꯄꯥꯛꯁꯤꯗꯤ ꯁꯔꯝ ꯃꯅꯦ ꯉꯥꯏ ꯌꯥꯛꯈꯩ ꯁꯥꯏ ꯀꯌꯥ ꯀꯌꯥꯃꯨꯛ ꯁꯥꯔꯕ ꯍꯥꯏ
ꯎ ꯋꯥ ꯖꯤꯅ ꯀꯣꯛꯊꯣꯛꯃꯜꯂꯥ ꯛꯇꯅ ꯍꯨꯃꯥꯡꯒꯁꯦ ꯁꯧꯕꯗ ꯌꯥꯗ꯭ꯔꯦ ꯃꯗꯨꯒꯤ ꯀꯨꯀꯤ ꯍꯥꯏꯕꯗꯣ ꯑꯗꯨꯗꯨꯅꯅꯤꯅ ꯎꯃꯪ ꯋꯥꯃꯪꯁ ꯀꯣꯛ ꯀꯣꯛ ꯈꯣꯛꯄꯨꯗꯅ ꯌꯥꯗ꯭ꯔꯦ ꯑꯝꯇ ꯌꯥꯗ꯭ꯔꯦ ꯍꯨꯃꯥꯡ ꯁꯧꯕꯅ ꯃꯣꯏꯗꯤ ꯍꯨꯃꯥꯡ ꯁꯧꯔꯝꯃꯣꯏ ꯈꯪ
ꯄꯤꯕꯤꯔꯦ ꯑꯗꯨꯒ ꯃꯁꯥꯒꯤ ꯂꯝ ꯃꯁꯥꯒꯤ ꯂꯝ ꯐꯥꯎꯕ ꯂꯦꯝꯗꯦ ꯁꯦꯠꯅꯕ ꯐꯤꯕꯥꯎ ꯂꯩꯔꯝꯕ ꯅꯠꯇꯦ ꯑꯩꯈꯣꯏꯅ ꯄꯤꯕꯤꯗꯅ ꯄꯤꯕꯤꯗꯅ ꯇꯧꯔꯤꯕꯅꯤ ꯑꯗꯨꯒ ꯀꯔꯤꯅꯣ ꯃꯣꯏꯅ ꯑꯩꯈꯣꯏꯗ ꯇꯧꯔꯤꯁꯤꯕꯣ ꯂꯥꯟ ꯇꯧꯗꯨꯅ ꯑꯩꯈꯣꯏ ꯃꯩꯇꯩ ꯃꯆꯥ ꯀꯌꯥꯝ ꯁꯤꯈꯔꯦ ꯑꯗꯨꯒꯤ ꯁꯤꯡꯗ ꯎꯃꯥ ꯈ꯭ꯋꯥꯏꯗꯩ ꯐꯠꯇꯕ ꯀꯨꯀꯤ ꯉꯥꯛꯇꯅꯦ ꯍꯥꯟꯅꯒꯤꯗꯨꯗꯤ ꯍꯥꯟꯅꯒꯤꯗꯨꯗꯤ ꯂꯥꯟ ꯇꯧꯔꯣꯏ ꯍꯥꯏꯅꯈ꯭ꯔꯦ ꯑꯗꯨꯗ ꯍꯟꯗꯛ ꯅꯪ ꯆꯪꯉꯛꯏꯁꯤꯅꯦ ꯂꯥꯟ ꯇꯧꯁꯦꯅ ꯇꯧ ꯇꯧꯔꯛꯏꯁꯦ ꯂꯥꯟꯅꯤꯅ ꯄꯨꯡ ꯇꯧꯒ ꯇꯧꯏ
ꯌꯦꯟ ꯊꯣꯡꯉꯒ ꯆꯥꯔꯗꯤ ꯍꯥꯎꯅꯤ ꯐꯖꯅ ꯍꯥꯎꯅꯤ ꯆꯥꯕꯗꯨꯗꯤ
ꯐꯖꯅ ꯎ ꯋꯥ ꯊꯥꯗꯅ ꯈꯣꯠꯇꯅ